ꯍꯜꯂꯣ ꯍꯣꯏ ꯍꯣꯏ ꯇꯥꯔꯦ ꯀꯣ
ꯇꯥꯔꯦ ꯇꯥꯔꯦ
ꯑꯣ
ꯑꯩ ꯈꯣꯟ ꯇꯥꯕ꯭ꯔꯣ
ꯇꯥꯏꯌꯦ ꯇꯥꯏꯌꯦ
ꯑꯣ
ꯆꯥꯛ ꯆꯥꯔꯕꯧ
ꯆꯥꯔꯦ ꯅꯪꯗꯤ
ꯑꯩꯗꯤ ꯆꯥꯗ꯭ꯔꯤ ꯍꯧꯖꯤꯛ ꯊꯣꯡꯔꯤꯌꯦ
ꯊꯦꯡꯉꯤꯅꯦ ꯅꯪꯅ ꯊꯣꯡꯕ꯭ꯔꯣ
ꯑꯩꯅ ꯊꯣꯡꯕ ꯅꯠꯇꯦ ꯏꯅꯥꯎꯅꯨꯄꯥꯅ
ꯑꯦ ꯅꯪ ꯊꯣꯡꯕ ꯌꯥꯗ꯭ꯔꯣ
ꯑꯩ ꯉꯔꯥꯡ ꯊꯣꯡꯈ꯭ꯔꯦ
ꯑꯦ ꯂꯣꯏꯔꯦ ꯅꯅꯥꯎ ꯅꯨꯄꯥꯒ ꯅꯪꯁꯤꯗꯤ ꯂꯣꯏꯔꯦꯍꯦ ꯑꯥꯍꯟꯅ ꯈꯔ ꯊꯣꯡꯒꯗꯝꯅꯤꯅꯦ ꯈꯔ ꯌꯥꯝ ꯊꯣꯡꯒꯗꯝꯅꯦ ꯑꯍꯟꯅ
ꯑꯗꯨꯝ ꯊꯣꯡꯉꯦꯗ ꯑꯩꯁꯨ ꯑꯗꯣ ꯉꯔꯥꯡꯗꯣ ꯍꯧꯖꯤꯛꯁꯨ ꯀꯥꯏꯗꯦ ꯊꯣꯡꯕꯗꯤ ꯌꯥꯏ ꯑꯗꯨꯕꯨ ꯗꯨꯝ ꯊꯣꯡꯅꯤꯡꯕꯅ ꯑꯗꯨꯝ ꯊꯣꯡꯕꯅꯦꯗ
ꯎꯝ ꯀꯩ ꯏꯟꯁꯥꯡ ꯊꯣꯡꯒꯦ
ꯑꯁ ꯏꯆꯝ ꯆꯝꯕꯅꯤꯗ ꯍꯥꯎꯕ ꯊꯣꯡꯗꯦ ꯉꯁꯤꯗꯤ
ꯎꯝ ꯏꯆꯝ ꯆꯝꯕ ꯆꯥꯕꯅ ꯍꯥꯎꯕꯅꯦꯗ ꯏꯟꯁꯥꯡꯁꯨ ꯑ ꯍꯛꯆꯥꯡꯁꯨ ꯐꯕꯅꯦꯕ
ꯑꯗꯨꯅ ꯆꯝꯕ ꯑꯗꯨꯝ ꯄꯥꯝꯃꯦꯗ ꯑꯩꯗꯤ ꯑꯩꯁꯨ
ꯑꯗꯨꯅ ꯐꯥꯔꯦ ꯆꯥꯔꯦ ꯉꯁꯥꯏꯅ ꯆꯥꯔꯦ ꯑꯈꯣꯏꯗꯤ ꯄꯨꯡ ꯇꯔꯦꯠ ꯑꯗꯨꯋꯥꯏꯗ ꯆꯥꯔꯦ
ꯑꯣ ꯑꯣ ꯑꯣ ꯑꯦ ꯉꯜꯂꯦꯅ
ꯑꯩꯈꯣꯏꯗꯤ ꯑꯗꯨꯝ ꯎꯝ ꯑꯗꯨꯝ ꯆꯥꯕꯅꯤꯅꯀꯣ ꯉꯟꯅ ꯆꯥꯗ꯭ꯔꯗꯤ ꯂꯥꯝꯃꯦꯕ
ꯍꯣ ꯍꯣ ꯆꯨꯃꯦ
ꯅꯣꯏꯗꯤ ꯅꯪ ꯅꯅꯥꯎ ꯅꯨꯄꯥ ꯅꯣꯏꯅꯤ ꯈꯛꯇ ꯂꯩꯕꯒꯤ ꯑꯣꯏꯔꯝꯅꯤ
ꯎꯝ ꯎꯝ
ꯑ ꯑꯗꯨꯅꯦꯕ ꯅꯣꯏ ꯃꯥ ꯈꯣꯏ ꯕꯥꯈꯣꯏ ꯂꯩꯔꯗꯤ ꯉꯁꯥꯏꯅ ꯆꯥꯔꯅꯦꯕ
ꯍꯣꯏ ꯍꯣꯏ ꯐꯦꯃꯤꯂꯤ ꯂꯩꯇꯕꯅꯤꯅꯀꯣ
ꯎꯝ ꯑꯗꯨꯅꯦ ꯅꯕꯥꯅꯤ ꯈꯛꯇ ꯂꯩꯕꯅꯤꯅ ꯅꯨꯡ ꯒꯥꯏꯔꯅꯤꯅꯦ ꯇꯧꯅꯤꯡꯕ ꯇꯧ ꯊꯕꯛ ꯁꯨꯗ꯭ꯔꯁꯨ ꯑꯗꯨꯝ ꯂꯩꯕ ꯌꯥꯔꯦ
ꯅꯪ ꯅꯪꯁꯦ ꯑꯦꯛꯁꯄꯤꯔꯤꯌꯦꯟꯁ ꯇꯧꯕ ꯃꯥꯜꯂꯤꯕꯣ
ꯑꯥ ꯈꯪꯉꯦꯗ ꯍꯥꯏꯗ꯭ꯔꯁꯨ ꯑꯁꯤꯗꯤ ꯃꯤꯌꯥꯝꯅ ꯈꯪꯅꯕ ꯋꯥꯅꯤꯗ
ꯑꫭ ꯍꯤ ꯍꯤ
ꯌꯨꯝꯗꯗꯤ ꯁꯨꯃꯥꯏꯅ ꯇꯧꯕ ꯌꯥꯗ꯭ꯔꯦꯅ
ꯑꫭ ꯅꯪꯁꯨ ꯆꯠꯇ꯭ꯔꯕꯣ ꯆꯠꯀꯗ꯭ꯔꯣ ꯍꯣꯔꯦꯟ
ꯂꯣꯏꯔꯦ ꯉꯁꯥꯏꯅ ꯉꯁꯤꯗꯤ ꯀꯩꯅꯣ ꯅꯣꯡ ꯆꯨꯕꯒꯤꯀꯣ ꯆꯠꯇ꯭ꯔꯦ ꯑꯩ
ꯑꯧ ꯑꯧ ꯑꯣ
ꯅꯣꯡ ꯆꯨꯔꯗꯤ ꯂꯩꯈꯣꯝ ꯄꯛꯄꯅꯤꯅ ꯆꯠꯄ ꯅꯨꯡꯉꯥꯏꯇꯦꯕ ꯇꯟꯁꯨ ꯇꯜꯂꯦꯕ
ꯍꯣꯏ ꯆꯨꯝꯃꯦ ꯑꯗꯣ ꯐꯤꯔꯣꯟ ꯅꯥꯟꯅ ꯁꯦꯠꯂꯛꯑꯒ ꯄꯪ ꯃꯨꯠ ꯏꯃꯣꯠꯇ ꯃꯣꯠꯄꯗꯣ
ꯎꯝ ꯑꯗꯨꯃꯥꯏꯅ ꯇꯧꯋꯦꯕ ꯅꯣꯏꯗꯤ ꯆꯠꯇ꯭ꯔꯣ
ꯑꯩꯁꯨ ꯉꯁꯤ ꯆꯠꯅꯤꯡꯗ꯭ꯔꯦꯅ ꯑꯗꯨꯝ ꯆꯠꯇ꯭ꯔꯦ ꯉꯔꯥꯡꯗꯒꯤ ꯑꯗꯨꯝ ꯑꯩꯅ ꯆꯠꯅꯤꯡꯗ꯭ꯔꯦꯅ ꯑꯗꯨꯝ ꯄ꯭ꯔꯤꯄꯦꯁꯟ ꯇꯧꯗꯕ
ꯑꯣ ꯚꯔꯥꯗ ꯂꯩꯕ꯭ꯔꯣ ꯅꯣꯏ
ꯍꯣꯏ ꯕꯔꯥꯗ ꯂꯩꯕꯅꯦ
ꯎ ꯈꯪꯉꯦꯕ ꯅꯅꯥꯎ ꯅꯨꯄꯥ ꯅꯨꯕꯥꯅꯤ
ꯎꯝ ꯑꯥ ꯑꯗꯨꯆꯅꯦ ꯅꯪꯒꯤ ꯌꯨꯝꯗ ꯂꯩ
ꯚ ꯌꯨꯝꯗ ꯑꯗꯨꯝ ꯂꯩꯌꯦ ꯍꯣꯏ
ꯑꯣ ꯆꯤꯡꯗꯔꯣ
ꯌꯨꯝ ꯆꯤꯡꯗ ꯍꯣꯏ
ꯑꯝ
ꯆꯤꯡꯁꯨ ꯅꯠꯇꯦꯗ ꯑꯩꯈꯣꯏꯗꯤ ꯆꯤꯡꯁꯨ ꯅꯠꯇꯕ ꯇꯝꯄꯥꯛꯁꯨ ꯅꯠꯇꯕ ꯑꯗꯨꯝ ꯃꯌꯥꯏꯗ ꯂꯩꯕꯗꯣ ꯑꯗꯨꯃꯥꯏꯅ ꯇꯧꯋꯦ ꯆꯤꯡꯗ ꯑꯣꯏꯔꯗꯤ ꯅꯦꯠꯋꯛꯀꯨꯝꯕꯁꯦ ꯌꯥꯝ ꯅꯨꯡꯉꯥꯏꯇꯦꯕꯀꯣ
ꯑꯥ
ꯁꯤꯗꯗꯤ ꯈꯔ ꯅꯨꯡꯉꯥꯏ
ꯑꯗꯨꯅ ꯍꯦꯟꯅ ꯅꯨꯡꯉꯥꯏꯒꯅꯤ ꯑꯗꯣ
ꯑꯣ ꯅꯊꯪꯁꯨ ꯆꯤꯡꯗꯒꯤꯔꯣ
ꯀꯩꯁꯨ ꯆꯤꯡꯗꯒꯤꯅꯦ ꯍꯣꯏ ꯀꯨꯏꯗ꯭ꯔꯤꯗ ꯁꯤꯗ ꯂꯥꯛꯄ ꯀꯩꯅꯣ ꯍꯞꯇꯥ ꯑꯃ ꯁꯨꯗ꯭ꯔꯤꯗ ꯍꯞꯇꯥ ꯃꯥꯁꯤꯁꯤ ꯎꯗ꯭ꯔꯦ ꯅꯨꯃꯤꯠ ꯍꯨꯝꯅꯤ ꯅꯨꯃꯤꯠ ꯑꯍꯨꯝ ꯃꯔꯤ ꯁꯨꯔꯦ
ꯑꯣ ꯌꯨꯝꯗꯗꯤ ꯑꯗꯨꯝ ꯌꯨꯝꯗ ꯂꯩꯕ꯭ꯔꯣ ꯂꯧꯒꯨꯝꯕ ꯇꯧꯕ꯭ꯔꯣ
ꯌꯨꯝꯗ ꯑꯩ ꯌꯨꯝꯗ ꯄꯥꯛ ꯄꯥꯛꯅꯗꯤ ꯀꯌꯥ ꯂꯩꯇꯦꯗ ꯄꯥꯛꯅ ꯂꯩꯇꯦꯗ
ꯂꯥꯏꯔꯤꯛ ꯇꯝꯃꯒ ꯂꯩꯕ꯭ꯔꯣ
ꯅꯍꯥꯟꯈꯩꯗꯤ ꯍꯣꯏ ꯇꯝꯕꯅꯦ ꯑꯗꯨ ꯇꯝꯕ ꯂꯣꯏꯔꯒ ꯃꯄꯥꯟꯗ ꯑꯃꯨꯛꯀ ꯊꯕꯛ ꯇꯧꯕ ꯆꯠꯄ
ꯑꯣ ꯑꯩ ꯍꯥꯏꯕꯗꯤ ꯑꯩꯈꯣꯏ ꯂꯝ ꯃꯄꯥꯟꯗꯔꯣ
ꯍꯣꯏ ꯑꯩꯈꯣꯏ ꯃꯅꯤꯄꯨꯔꯗꯒꯤ ꯃꯄꯥꯟꯗ
ꯑꯣ ꯑꯣ ꯌꯥꯝ ꯐꯩꯅꯦ ꯃꯄꯜ ꯂꯝꯗ ꯊꯕꯛ ꯇꯧꯕꯁꯦ ꯐꯖꯅ ꯇꯧꯔꯗꯤ ꯑꯗꯨꯝ ꯅꯨꯡꯉꯥꯏ ꯍꯥꯏꯌꯦꯀꯣ
ꯑꯥ ꯍꯣꯏ ꯊꯕꯛꯄꯨꯗꯤ ꯎꯝ ꯄꯥꯔꯠ ꯇꯥꯏꯝꯒꯤꯗꯤ ꯑꯗꯨꯝ ꯅꯨꯡꯉꯥꯏꯕꯅꯦ ꯑꯗꯨꯅ ꯐꯔꯠ ꯇꯥꯏꯝ ꯇꯧꯔꯒ ꯍꯣꯔꯦꯟ ꯑꯗꯨ ꯀꯨꯏꯅꯗꯤ ꯇꯧꯕ ꯌꯥꯗꯕ ꯍꯥꯏꯕꯗꯤ ꯑꯗꯨꯗ ꯂꯩꯒꯗꯧꯕꯁꯨ ꯅꯠꯇꯅꯀꯣ ꯑꯗꯨꯒꯤ ꯑꯩ ꯇꯧꯔꯗꯤ ꯑꯗꯨꯝ ꯄꯩꯁꯥꯗꯤ ꯐꯪꯒꯅꯤ ꯑꯗꯨꯕꯨ ꯑꯩꯅ ꯑꯗꯨ ꯊꯕꯛꯇꯨ ꯄꯨꯟꯁꯤ ꯆꯨꯞꯄꯒꯤ ꯇꯧꯕ ꯌꯥꯕ ꯊꯕꯛ ꯅꯠꯇꯦꯕ
ꯑꯗꯨꯅꯦ ꯀꯔꯤ ꯍꯥꯏꯁꯤꯔꯥ ꯑꯗꯨꯝ ꯉꯥꯎꯁꯤꯟꯅꯗ꯭ꯔꯒꯣ ꯀꯣ ꯃꯤ ꯃꯌꯥꯝꯅ ꯍꯥꯏꯕꯅꯦ ꯉꯥꯎꯁꯤꯟꯅꯗꯕꯤ ꯁꯤꯗ ꯃꯔꯝ ꯑꯣꯏꯔꯒ ꯑꯗꯨꯝ ꯊꯕꯛ ꯁꯨꯑꯗꯤ ꯑꯗꯨꯝ ꯄꯩꯁꯥ ꯐꯖꯅ ꯇꯥꯟꯕ ꯌꯥꯕꯅꯦ ꯍꯥꯏꯌꯦꯕ
ꯍꯣꯏ
ꯃꯤ ꯈꯔꯗꯤ ꯑꯗꯨꯝ ꯃꯄꯥꯟ ꯑꯗ ꯊꯣꯛꯑꯒ ꯌꯨꯒꯨꯝꯕ ꯊꯥꯛꯑꯒ ꯑꯗꯨꯝ ꯇꯧꯋꯤꯗꯅꯀꯣ ꯑꯗꯨꯒꯨꯝꯕꯗꯤ ꯄꯩꯁꯥ ꯇꯥꯟꯕꯗ ꯌꯥꯝꯅ ꯀꯩꯅꯣ ꯃꯥꯡꯒꯅꯤ ꯍꯥꯏꯌꯦꯕ
ꯎꯝ ꯎꯝ ꯍꯣꯏ ꯄꯩꯁꯥ ꯇꯥꯟꯕ ꯆꯠꯂꯒ ꯑꯦꯛꯁꯄꯦꯟꯗꯤꯆꯔꯅ ꯌꯥꯝꯅꯗꯤ ꯀꯥꯟꯅꯗꯦꯕ
ꯎꯝ ꯑꯗꯨ ꯑꯗꯨꯅꯦ ꯑꯗꯨꯅꯦ
ꯌꯥꯝꯅ ꯀꯩꯅꯣ ꯇꯧꯗ꯭ꯔꯁꯨ ꯉꯥꯎꯁꯤꯟꯅꯗ꯭ꯔꯁꯨ ꯑꯗꯨꯝ ꯁꯦꯚꯤꯡꯁꯦ ꯑꯗꯨꯝ ꯋꯥꯗꯤ ꯋꯥꯕꯅꯦꯕ ꯃꯄꯥꯟꯗ
ꯑꯥ
ꯑꯗꯨꯕꯨ ꯍꯣꯠꯄꯨ ꯍꯣꯠꯅꯔꯗꯤ ꯑꯗꯨꯝ ꯈꯔꯗꯤ ꯂꯩꯒꯅꯤꯗ
ꯎ ꯅꯅꯥꯎ ꯅꯨꯄꯥꯒ ꯅꯣꯏ ꯑꯗꯨꯝ ꯁꯨꯃꯤꯟꯅꯕ꯭ꯔꯣ
ꯑ ꯃꯥꯗꯤ ꯀꯣꯂꯦꯖ ꯀꯥꯕꯅꯤ
ꯑꯣ ꯌꯥꯝ ꯐꯩꯅꯦ
ꯎꯝ ꯑꯩ
ꯃꯄꯥꯜ ꯂꯝꯗ ꯀꯣꯂꯦꯖ ꯀꯥꯕ ꯐꯪꯕ ꯍꯥꯏꯕꯁꯤꯗꯤ ꯑꯁ ꯌꯥꯝ ꯐꯩꯍꯦ
ꯑꯦ ꯅꯠꯇꯦ ꯑꯩꯅ ꯍꯥꯏꯕꯗꯤꯀꯣ
ꯑꯣ
ꯍꯧꯖꯤꯛꯄꯨꯗꯤ ꯃꯅꯤꯄꯨꯔꯗ ꯍꯜꯂꯛꯈ꯭ꯔꯦ
ꯑꯣ ꯑꯣ ꯑꯣ
ꯃꯅꯤꯄꯨꯔꯗꯅꯦ ꯍꯧꯖꯤꯛ ꯂꯩꯔꯤꯁꯦ
ꯑꯣ ꯌꯥꯝ ꯁꯥꯗ꯭ꯔꯣ ꯇꯝꯄꯥꯛꯇꯗꯤ
ꯍꯧꯖꯤꯛ ꯍꯣꯏ ꯈꯔꯕꯨꯗꯤ ꯁꯥꯔꯦ ꯍꯣꯏ ꯑꯁ ꯂꯣꯏꯔꯝꯅꯤ ꯃꯄꯥꯟꯒ ꯊꯣꯛꯄ ꯌꯥꯗ꯭ꯔꯕꯅꯤ
ꯑꯩꯈꯣꯏꯗꯗꯤ ꯅꯣꯡꯆꯨꯑꯦ
ꯎꯥ ꯈꯔꯕꯨꯗꯤ ꯅꯣꯡꯃ ꯅꯣꯡꯃꯪ ꯌꯦꯡꯉꯁꯤ
ꯅꯣꯡ ꯃꯥꯡꯂꯁꯨꯀꯣ ꯁꯥꯕꯅꯦ ꯑꯗꯨꯝ ꯀꯔꯤ ꯍꯥꯏꯁꯤꯔꯥ ꯅꯣꯡꯁꯨ ꯁꯥ ꯅꯣꯡꯁꯨ ꯊ ꯅꯨꯡꯁꯥ ꯆꯨ ꯊꯣꯛꯇꯕ ꯑꯗꯨ ꯑꯣꯏꯔꯁꯨ ꯁꯥꯕꯅꯦꯕ
ꯍꯣꯏ ꯁꯥꯏꯌꯦ ꯃꯅꯨꯡꯗ ꯑꯁ ꯌꯥꯝ ꯀꯩꯅꯣ ꯇꯧꯋꯦ ꯌꯥꯝ ꯁꯥꯏꯌꯦ
ꯑꯥ
ꯅꯣꯡ
ꯅꯅꯨꯡꯃꯥꯏꯖꯤꯡꯅꯤꯅ ꯀꯣꯏꯊꯣꯛ ꯀꯣꯏꯊꯣꯛꯄ ꯆꯠꯄꯁꯨ ꯌꯥꯏꯅ ꯅꯣꯏꯗꯤ ꯅꯛꯄꯅꯤꯅ
ꯑꯥ ꯀꯣꯏꯒꯅꯤꯗ ꯍꯣꯔꯦꯟ ꯋꯥꯛꯀꯤꯡꯒꯨꯝꯕ ꯆꯠꯂ ꯕꯖꯥꯔꯁꯨ ꯀꯨꯝꯅꯤꯡꯉꯥꯏ ꯂꯩꯌꯦ ꯕꯖꯥꯔꯁꯨ
ꯑꯣ ꯑꯩꯈꯣꯏꯗꯤ ꯕꯖꯥꯔꯒꯨꯝꯗꯕꯁꯨ ꯀꯨꯏꯔꯦ
ꯎꯝ ꯅꯪꯁꯦ ꯑꯩꯅ ꯈꯟꯕ ꯀꯥꯟꯗ ꯕꯤꯁꯤꯝ ꯄꯨꯔꯣꯝꯗ ꯑꯣꯏꯔꯝꯅꯤ
ꯦ ꯌꯥꯝ ꯅꯪꯅ ꯂꯩꯌꯦꯗ ꯅꯣꯏꯅ ꯂꯩꯐꯝꯒꯀꯣ ꯑꯗꯨꯝ ꯅꯛꯅ ꯂꯩꯌꯦꯕ ꯌꯥꯝ ꯊꯥꯞꯇꯦ
ꯎꯝ ꯎꯝ
ꯅꯣꯡꯅꯤ
ꯍ ꯀꯥꯏꯗꯕꯅꯤꯗ ꯑꯗꯨꯒꯨꯝꯕꯗꯨ ꯍꯥꯏꯕꯗꯤ ꯌꯥꯝ ꯄꯥꯔꯁꯅꯦꯜ ꯑꯣꯏꯗꯦꯅ ꯎꯝ
ꯑꯗꯨ ꯑꯣꯏꯔꯁꯨ ꯂꯩꯗꯅꯀꯣ ꯅꯪ ꯈꯪꯉꯤꯗꯨꯅꯤ ꯑꯩꯁꯨꯅꯦ ꯍꯥꯟꯅ ꯑꯣ ꯃꯤ ꯃꯁꯛ ꯈꯪꯗꯕ ꯋꯥꯔꯤ ꯁꯥꯟꯅꯔꯗꯤ ꯏꯀꯥꯏ ꯌꯥꯝ ꯏꯀꯥꯏꯒꯜꯂꯦꯕꯀꯣ ꯑꯩꯁꯨꯀꯣ ꯑꯗꯣ ꯃꯤꯅ ꯋꯥꯔꯤ ꯆꯥꯟꯁꯦ ꯍꯔ ꯑꯩꯗꯤ ꯈ ꯈꯨꯝꯗꯦꯕꯀꯣ ꯑꯗꯨ ꯈ ꯃꯤ ꯃꯌꯥꯝꯅ ꯎꯝ ꯃꯁꯛ ꯈꯪꯗꯕꯁꯨ ꯈꯪꯕꯁꯨ ꯑꯗꯨꯝ ꯋꯥꯔꯤ ꯁꯥꯟꯅꯋꯣ ꯑꯗꯨꯝ ꯏꯀꯥꯏꯕꯗꯣ ꯃꯥꯡꯈꯤꯅꯤ ꯃꯊꯟꯇ ꯍꯥꯏꯕꯒꯤꯀꯣ ꯑꯩꯁꯨ ꯑꯗꯨꯝ ꯍꯧꯔꯦ
ꯎꯝ ꯅꯪꯁꯨ ꯒ꯭ꯔꯨꯞꯇ ꯑꯗꯨꯝ ꯀꯔꯤ ꯍꯥꯏꯁꯦ ꯔꯤꯒꯨꯂꯔ ꯑꯣꯏꯅ
ꯑꯗꯨ ꯅꯠꯇꯦ ꯑꯣꯏꯗꯦ ꯍꯟꯗꯛ ꯅꯨꯃꯤꯠ ꯑꯃ ꯑꯅꯤ ꯈꯛꯇ ꯉꯥꯏꯔꯤꯑꯦ ꯑꯩ ꯇꯧꯕ
ꯑꯣ ꯑꯩꯁꯤ ꯃꯤꯁꯦ ꯌꯥꯝꯃꯟꯗꯅ ꯑꯗꯨꯝ ꯀꯟꯐ꯭ꯌꯨꯁ ꯆꯜꯂꯦꯕ
ꯎꯝ ꯑꯗꯨꯃꯥꯏꯅ ꯇꯧꯕꯅꯦ
ꯎꯝ
ꯑꯩ ꯈꯛ ꯑ ꯑꯩ ꯋꯥ ꯉꯥꯡꯕꯁꯦ ꯐꯖꯅ ꯇꯥꯕ꯭ꯔꯥ
ꯍꯣꯏ ꯑꯗꯨꯝ ꯁꯦꯡꯉꯦ ꯌꯥꯝ ꯁꯦꯡꯉꯦ ꯅꯦꯠ ꯅꯦꯠꯁꯨ ꯅꯨꯡꯉꯥꯏꯌꯦ
ꯎꯝ ꯃꯩ ꯃꯨꯠꯈ꯭ꯔꯗꯤꯅꯦ ꯅꯦꯠꯋꯥꯛꯛꯁꯨ ꯑꯗꯨꯝ ꯆꯠꯈ꯭ꯔꯗꯕꯅꯦ ꯀꯔꯤꯒꯤꯅꯣ ꯈꯪꯗꯦ
ꯈꯪꯉꯦ ꯃꯣꯏ ꯇꯋꯥꯔꯗꯣ ꯃꯩꯅ ꯆꯂꯥꯏꯕꯁꯨ ꯂꯩꯕꯅꯦꯕ ꯑꯗꯨꯁꯨ ꯑꯣꯏꯔꯝꯅꯦ ꯎꯝ
ꯃꯤ ꯀꯣꯜ ꯐꯥꯎ ꯇꯧꯕ ꯌꯥꯗꯦ ꯃꯩ ꯃꯨꯠꯈ꯭ꯔꯗꯤ ꯑꯩꯈꯣꯏꯗꯤ
ꯎꯝ ꯃꯣꯏ ꯇꯋꯥꯔꯁꯤꯡꯗꯨ ꯃꯩꯅ ꯆꯂꯥꯏꯕ ꯃꯦꯆꯤꯟ ꯈꯔ ꯂꯩꯌꯦꯕ ꯑꯗꯨ ꯑꯗꯨꯒꯤ ꯑꯣꯏꯔꯝꯅꯤ
ꯎꯝ ꯈꯪꯗ꯭ꯔꯦ ꯑꯗꯨꯗꯤ
ꯅꯪꯗꯤ ꯀꯔꯤ ꯀꯔꯤ ꯍꯣꯠꯅꯔꯒ ꯂꯩꯕ꯭ꯔꯣ ꯍꯟꯗꯛ ꯃꯔꯛꯇꯤ
ꯌꯨꯝꯗ ꯑꯗꯨꯝ ꯂꯩꯌꯦ ꯐꯤ ꯁꯥꯔꯒ
ꯑꯣ ꯌꯥꯝꯅ ꯐꯕ ꯊꯕꯛꯅꯦ ꯑꯗꯨꯗꯣ
ꯑꯁ ꯂꯩ ꯊꯕꯛ ꯂꯩꯃꯟꯗꯕꯗꯒꯤꯅꯤꯅꯦꯍꯦ
ꯑꯦ ꯄꯩꯁꯥ ꯌꯥꯝ ꯐꯪꯕꯅꯦꯍꯦ ꯑꯗꯨꯏ ꯊꯕꯛ
ꯍꯣꯏ ꯅ ꯁ ꯀꯩꯅꯣ ꯄꯨꯛꯅꯤꯡ ꯆꯪꯅ ꯁꯥꯔꯗꯤꯀꯣ ꯄꯩꯁꯥꯗꯤ ꯌꯥꯝ ꯌꯥꯝꯅ ꯂꯥꯛꯄ ꯊꯕꯛꯅꯦꯕ ꯑꯗꯨ ꯑꯣꯏꯔꯁꯨ ꯑꯩꯈꯣꯏꯗꯤ ꯇꯥꯟꯕꯅꯤꯅ
ꯇꯟꯕ ꯌꯥ ꯇꯟꯕ ꯌꯥꯗꯦꯍꯦ
ꯐꯤ ꯁꯥꯕ ꯈꯨꯗꯤꯡꯒꯤ ꯑꯗꯨꯝ ꯋꯥꯊꯤ ꯆꯥꯔꯒ ꯂꯩꯌꯦ ꯑꯩꯗꯤ
ꯃꯔꯛꯇ ꯐꯣꯟ ꯄꯥꯏ ꯇꯧꯕꯗꯒꯤ
ꯈꯥ ꯑꯗꯨ ꯑꯗꯨ ꯑꯣꯏꯔꯁꯨ ꯅꯠꯇꯕꯀꯣ ꯅꯨꯡꯁꯥ ꯁꯥꯔꯁꯨ ꯐꯤ ꯁꯥꯕꯁꯦ ꯅꯨꯡꯉꯥꯏꯇꯦꯕꯀꯣ ꯑꯗꯨꯒꯤ ꯅꯣꯡ ꯆꯨꯔ ꯁꯨ ꯑꯃꯨꯛ ꯅꯨꯡꯉꯥꯏꯇꯕ ꯑꯗꯨꯒꯤ ꯋꯥꯊꯤ ꯌꯥꯝ ꯆꯥꯏ
ꯑꯥ ꯍꯛ ꯑꯗꯨꯝ ꯃꯔꯛ ꯃꯔꯛꯇ ꯑꯗꯨꯝ ꯂꯦꯞꯄꯅꯗꯤ ꯐꯕꯅꯦꯗ ꯑꯗꯨꯝ ꯐꯝꯃꯥ ꯇꯧꯕꯗꯣ ꯍꯛꯆꯥꯡꯒꯤꯗꯤ ꯀꯦꯁꯨꯀꯤꯗꯤ ꯐꯠꯇꯦ ꯍꯥꯏꯕꯅꯤ
ꯑ ꯋꯥꯏꯌꯦ ꯈꯪꯗꯦ ꯑꯩꯈꯣꯏ ꯈꯨꯟꯗꯀꯣ
ꯎꯝ
ꯅꯨꯄꯤ ꯃꯌꯥꯝ ꯂꯩꯌꯦꯕ ꯅꯨꯃꯤꯠꯆꯨꯞ ꯄ ꯑꯗꯨꯝ ꯐꯝꯃꯁꯨ ꯃꯣꯏꯗꯤ ꯀꯔꯤꯁꯨ ꯅꯥꯗꯕ꯭ꯔꯥ ꯈꯪꯗꯦ
ꯎꯝ
ꯑꯩꯈꯣꯏꯗꯤ ꯇꯥꯟꯕꯅꯤꯅ ꯅꯨꯃꯤꯠ ꯆꯨꯞꯄ ꯐꯝꯕꯗꯨ ꯉꯝꯗꯦꯕ
ꯃꯤ ꯐꯤ ꯁꯨꯕꯁꯤꯡꯗꯣ ꯂꯩꯅꯥ ꯑꯗꯨꯝ ꯌꯥꯝ ꯄꯣ ꯌꯥꯝ ꯅꯥꯔꯦ ꯍꯥꯏꯌꯦ ꯐꯤ ꯁꯨꯕꯁꯨ ꯑꯦꯛꯁꯔꯁꯥꯏ꯭ꯁ ꯇꯧꯗꯕꯒꯤ ꯍꯥꯏꯕꯗꯤ ꯐꯝꯃꯥ ꯐꯝꯔꯥ ꯂꯩꯕꯗꯨ ꯄꯣꯏꯁꯤꯁꯟ ꯄꯣꯖꯤꯁꯟ ꯑꯃꯗ ꯐꯝꯔꯥ ꯂꯩꯕꯗꯣ ꯑꯗꯨ ꯍꯛꯆꯥꯡꯗ ꯌꯥꯝ ꯁꯣ ꯁꯣꯛꯑꯦ ꯍꯥꯏꯌꯦ
ꯎꯝ ꯑꯗꯨꯝꯗꯤ ꯍꯥꯏꯅꯩꯌꯦꯕ ꯑ ꯑꯗꯨ ꯑꯣꯏꯔꯁꯨ ꯑꯣ ꯈꯪꯗꯦꯗ ꯑꯗꯨꯝ ꯁꯥꯔꯒ ꯂꯩꯌꯦ ꯑꯩꯈꯣꯏ ꯈꯨꯟꯗꯗꯤ
ꯎꯝ
ꯃꯔꯣꯛꯀꯨꯝꯕ ꯇꯧꯔꯒꯀꯣ
ꯎꯝ
ꯅꯨꯄꯥꯒꯤ ꯐꯤꯒꯨꯝꯕ ꯑꯗꯨꯝ ꯇꯧꯋꯦꯕ
ꯎꯝ ꯐꯤ ꯀꯔꯝ ꯀ꯭ꯔꯝꯕ ꯁꯥꯒꯦ ꯅꯣꯏ ꯅꯪꯗꯤ
ꯑꯩꯗꯤ ꯐꯅꯦꯛ ꯈꯛꯇꯅꯦ ꯐꯅꯦꯛ ꯈꯪꯗꯦꯗ ꯌꯥꯝ ꯇꯥ ꯇꯥꯡ ꯇꯥꯡꯕꯗꯨꯗꯤ ꯁꯥꯕ ꯌꯥꯝ ꯋꯥꯏꯌꯦꯕꯀꯣ
ꯑꯗꯨ ꯎꯝ
ꯌꯥꯝ ꯂꯥꯏꯕꯁꯨ ꯅꯠꯇꯕ ꯂꯨꯕꯁꯨ ꯅꯠꯇꯕ ꯑꯗꯨꯝ ꯁꯥꯏ
ꯎꯝ ꯑꯗꯨ ꯍꯣꯏ ꯇꯥꯡꯕꯗꯨ ꯁꯥꯕ ꯋꯥ ꯎꯝ ꯃꯇꯝꯁꯨ ꯌꯥꯝ ꯆꯥꯡꯂꯝꯒꯅꯤꯀꯣ
ꯑꯥ ꯆꯪꯉꯦ
ꯑꯗꯨꯅ ꯑꯗꯨꯏ ꯁꯔꯨꯛ ꯄꯨꯗꯤ ꯈꯔ ꯂꯥꯏꯕ ꯇꯧꯔꯒ ꯁꯠ ꯁꯠ ꯂꯣꯏꯁꯤꯜꯂꯒ ꯁꯠ ꯁꯠ ꯌꯣꯟꯕꯗꯣ ꯑꯗꯨꯅ ꯍꯦꯟꯅ ꯐꯥꯒꯅꯤꯀꯣ
ꯑꯗꯨꯅꯦ ꯑꯗꯨꯅꯦ